ꯑ
ꯍꯜꯂꯣ꯫
ꯇꯕ꯭ꯔꯣ ꯑꯣ ꯇꯥꯔꯦ ꯇꯥꯔꯦ꯫
ꯎꯝ
ꯀꯩꯗꯧꯔꯝꯃꯤꯅꯣ꯫
ꯑꯩꯁꯤ ꯊꯕꯛ ꯑꯃ ꯆꯠꯁꯤꯔꯅ ꯇꯧꯔꯝꯕꯅꯦ꯫
ꯑꯣ ꯀꯥꯏꯗ꯫
ꯑꯁꯤꯗ ꯑꯩꯈꯣꯏ ꯏꯃꯥꯕꯣꯛ ꯑꯃ ꯃꯥꯗꯣ ꯑꯥ ꯎꯝ ꯏꯝꯐꯥꯜꯗ ꯂꯥꯛꯑꯦꯅ ꯍꯥꯏꯕꯥꯏ ꯍꯥꯏꯇꯥꯔꯦ ꯫ ꯄꯣꯆꯩ ꯑꯩꯒꯤꯒꯤ ꯄꯣꯆꯩ ꯈꯔ ꯈꯔꯅ ꯑꯥ ꯀꯩꯅꯣ ꯆꯦꯡ ꯆꯥꯛ ꯈꯔ ꯍꯥꯏꯇꯥꯔꯦ꯫
ꯑ
ꯅꯪꯗꯤ ꯀꯩꯇꯧꯔꯝꯃꯤꯅꯣ꯫
ꯑꯁ ꯑꯩꯗꯤ ꯐꯃꯨꯡꯗ ꯏꯪꯉꯦꯅ ꯍꯤꯞꯄꯝꯃꯤ
ꯀꯔꯤꯅꯣ ꯍꯥꯏꯁꯤꯕꯨ ꯅꯨꯡꯁꯥ ꯑꯁꯨꯛ ꯌꯥꯝ ꯁꯥꯔ ꯀꯥꯟꯗ ꯏꯪꯉꯦꯅꯦ
ꯎꯝ ꯑꯩꯈꯣꯏ ꯁꯥꯏ ꯖꯒꯥꯁꯦ ꯈꯔ ꯏꯪꯕ꯫
ꯏꯁ ꯅꯣꯏ ꯑꯗꯨꯗ ꯀꯌꯦꯛ ꯀꯌꯥ ꯂꯩꯒꯦ ꯍꯥꯏꯁꯦ ꯃꯣꯏꯒꯤ ꯑ ꯀꯩ ꯍꯥꯏꯒ꯭ꯔꯦꯅꯦ꯫
ꯃꯣꯏꯒꯤ ꯁꯦꯜꯁꯤꯌꯁꯇꯣ꯫
ꯑ
ꯀꯌꯥ ꯂꯩꯕꯅꯣ ꯈꯪꯗꯦꯅꯦ ꯁꯥꯏꯗꯗꯤ꯫ ꯑꯗꯣ ꯑꯁ ꯃꯤꯗꯤ ꯁꯥꯟꯅꯔꯝꯒꯅꯤꯗ ꯑꯩꯗꯤ ꯏꯪꯉꯦ ꯑꯩꯒꯤ ꯀꯥꯖꯦ꯫ ꯃꯄꯥꯟ ꯊꯣꯛꯑꯗꯤ ꯑꯗꯨꯝ ꯁꯥꯕꯅꯦꯕ꯫
ꯎꯝ꯫
ꯑꯩꯈꯣꯏ ꯑꯩꯒꯤꯀꯥꯖꯦ ꯈꯔ ꯏꯪꯕ ꯍꯥꯏꯇꯥꯔꯦ ꯍꯥꯏꯗꯤ ꯑꯈꯣꯏꯅ ꯑꯃꯨꯛ ꯉꯁꯥꯏꯒꯤ ꯀꯩꯅꯣ ꯑꯣꯏꯕꯅꯤꯅꯀꯣ꯫ ꯈꯤꯇꯪ ꯆꯤꯡꯃꯊꯛ ꯑꯣꯏꯕꯅꯤꯅꯀꯣ ꯏꯪꯉꯦꯕ ꯄꯣꯠꯁꯦ꯫
ꯑꯦꯛꯖꯥꯝ ꯃꯅꯨꯡꯗ ꯇꯨꯝꯃꯦ ꯍꯥꯢꯁꯤꯗꯤ
ꯑꯗꯨ ꯃꯥꯅꯦ ꯁꯥꯔ ꯃꯇꯨꯡꯗ
ꯂꯥꯢꯔꯕ ꯅꯨꯄꯥꯁꯦ
ꯑꯗꯨꯅꯦ ꯀꯩꯅꯣꯖꯦ ꯑꯩꯈꯣꯏꯒꯤ ꯌꯨꯝꯖꯤꯅꯅꯤꯗ꯫
ꯎꯝ꯫
ꯌꯨꯝꯖꯨ ꯑꯩ ꯂꯩꯔꯤꯕ ꯀꯥꯖꯤꯒꯤ ꯃꯑꯣꯡꯖꯤꯅ ꯍꯥꯏꯇꯥꯔꯦꯀꯣ꯫
ꯑꯗꯨꯗꯤ ꯅꯣꯏ ꯅꯤꯡꯗꯝꯗꯥꯗꯤ ꯐꯖꯅ ꯏꯪꯉꯝꯒꯅꯤꯗ ꯑꯗꯨꯗꯤ꯫
ꯑꯁ ꯏ ꯏꯪꯊꯝꯊꯥꯗꯗꯤ ꯐꯖꯅ ꯏꯪꯕꯤꯅꯤꯍꯦ ꯏꯪꯊꯝꯊꯥꯗꯗꯤ ꯑꯔꯣꯏꯕꯤꯅꯤ꯫ ꯑꯈꯣꯏꯒꯤ ꯅꯣꯉꯥꯟꯕꯗꯩ ꯅꯨꯃꯤꯠ ꯇꯥꯕꯕꯧꯁꯦ ꯑꯗꯨꯝ ꯐꯨꯔꯤꯠ ꯑꯊꯥꯕ꯫ ꯅꯠꯇꯗꯤ ꯌꯥꯗꯕꯤꯅꯦꯕ ꯑꯗꯨꯖꯨ ꯑꯃꯨꯛ ꯃꯣꯖꯥ ꯇꯣꯡꯖꯟꯗꯣꯏꯅꯤ꯫
ꯎꯝ
ꯈꯨꯠ ꯃꯣꯖꯥ ꯎꯞꯁꯟꯗꯣꯏꯅꯤ ꯖꯦꯀꯦꯠ ꯂꯤꯁꯟꯗꯣꯏꯅꯤ꯫ ꯑꯗꯒꯤ ꯑꯗꯨꯖꯨ ꯑꯃꯨꯛ ꯑꯌꯥꯝꯕ ꯃꯇꯝꯗ ꯐꯩꯖꯨꯞ ꯃꯅꯨꯡꯗꯅꯦ ꯂꯩꯔꯤꯖꯦ꯫ ꯎꯝ ꯑꯗꯨꯃꯥꯏꯅ
ꯐꯩꯖꯣꯞ ꯃꯁꯤꯡ ꯀꯌꯥꯃꯨꯛ ꯂꯣꯟꯒꯦ ꯅꯣ ꯅꯣꯏ ꯏꯪꯊꯝꯊꯥꯗꯕꯣ ꯑ꯫
ꯅꯤꯡꯊꯝꯊꯥꯗ ꯐꯩꯖꯨꯞ ꯃꯁꯤꯡ ꯑꯍꯨꯝ ꯑꯍꯨꯝꯅꯦ ꯑꯩꯅ ꯂꯣꯜꯂ ꯇꯨꯝꯃꯤꯁꯦ꯫
ꯎꯝ ꯑꯍꯨꯝꯗꯨꯗꯤ ꯌꯥꯝꯃꯟꯗ꯭ꯔꯦꯗ ꯑꯩꯈꯣꯏꯕꯧꯗ ꯑꯍꯨꯝꯗꯤ ꯂꯣꯜꯂꯤꯗ꯫
ꯏꯪꯊꯗꯗꯥ ꯂꯣꯟꯕ꯭ꯔꯣ꯫ ꯎ ꯑꯩꯁꯤꯗꯗꯤ ꯐꯩꯖꯨꯞꯇꯤ ꯑꯍꯨꯝ ꯑꯍꯨꯝ ꯂꯣꯟꯂ ꯇꯨꯝꯃꯦ ꯍꯥꯏꯗꯤ ꯉꯁꯥꯏꯒꯤ ꯐꯩꯖꯨꯞ꯫ ꯑꯍꯨꯝꯒ ꯂꯣꯜꯍꯧꯗ꯭ꯔꯗꯤꯀꯣ꯫
ꯎꯝ꯫
ꯑꯍꯤꯡ ꯌꯥꯝ ꯍꯧꯒꯠꯂꯦꯕ꯫ ꯍꯥꯏꯗꯤ ꯃꯄꯥꯟ ꯊꯣꯛꯄꯒꯤꯀꯣ ꯎꯝ ꯏꯪꯕꯒꯤ ꯑꯗꯨꯅ꯫ ꯑꯍꯤꯡꯖꯦ ꯍꯧꯒꯠꯄꯅꯤꯅ ꯐꯩꯖꯨꯞꯁꯦ ꯑꯍꯨꯝꯒꯨꯝꯕ ꯂꯣꯜꯂ ꯇꯨꯝꯗꯗꯤ ꯌꯥꯗꯦꯕ꯫
ꯎꯝ ꯇꯨꯝꯕ ꯃꯇꯝꯗ ꯏꯪꯉꯖꯨ ꯇꯨꯝꯕ ꯌꯥꯗꯦ ꯁꯥꯔꯁꯨ ꯇꯨꯝꯕꯌꯥꯗꯦ ꯒ꯭ꯌꯥꯟ ꯇꯥꯗꯦ꯫
ꯌꯥꯗꯦ ꯌꯥꯗꯦ ꯁꯥꯔꯁꯨ ꯇꯨꯝꯕ ꯌꯥꯗꯦ ꯑꯗꯨꯏꯁꯨ ꯇꯨꯝꯕ ꯍꯥꯏꯔꯒ ꯑꯗꯨꯋꯥꯏꯗ ꯍꯧꯖꯤꯛꯕꯨ ꯀꯥꯡ ꯆꯤꯛꯄ ꯍꯧꯔꯕꯣ
ꯀꯥꯡ ꯆꯤꯛꯄ ꯅꯠꯇꯦ ꯀꯩꯅꯣꯅꯤ ꯀꯩꯅꯣ ꯀꯥꯡ ꯃꯀꯣꯟꯅꯤ ꯑꯣꯜꯂꯤꯁꯤ ꯁꯥꯕꯒꯤꯀꯣ ꯎꯝ
ꯑꯣ ꯁꯤꯗꯁꯨ ꯀꯥꯡꯁꯦ ꯐꯖꯅ ꯆꯤꯛꯢꯃꯦ
ꯆꯤꯛꯢ ꯌꯥꯗꯦ ꯀꯥꯡꯁꯦ ꯗꯦꯡꯒꯤꯁꯨ ꯐꯖꯅ ꯍꯧꯔꯛꯑꯃꯅꯤ ꯍꯧꯖꯤꯛ
ꯎꯝ ꯍꯧꯔꯛꯑꯃꯅꯤ ꯇꯥꯟ ꯆꯥꯗ꯭ꯔꯗꯤ
ꯍꯥꯏꯗꯤ ꯃꯇꯝ ꯌꯧꯔꯦꯕ
ꯑꯥ
ꯗꯦꯡꯒꯤꯁꯨ ꯑꯝꯇꯕꯨ ꯅꯥꯔꯗꯤ ꯑꯝꯇ ꯅꯥꯔꯒ ꯀꯃꯥꯏꯅ ꯇꯧꯕꯅꯣ ꯈꯪꯅꯤꯡꯉꯤꯅꯦ
ꯎꯝ ꯃꯥꯅꯤꯅꯦ ꯅꯅꯤꯡꯉꯨꯅꯣ ꯏꯕꯣ
ꯑꯝꯇꯪ ꯀꯥꯡꯗ ꯄꯤꯖꯊꯣꯛꯁꯤꯔ ꯈꯜꯂꯤꯕꯅꯤ ꯑꯩꯁꯦ
ꯏꯁ ꯃꯗꯨ ꯅꯥꯕꯗ ꯀꯌꯥ ꯅꯨꯡꯉꯥꯏꯒꯗꯕ ꯅꯠꯇꯦ ꯃꯗꯨ ꯈꯪꯉꯤ ꯑꯩꯅ
ꯆꯥꯕ ꯊꯛꯄ ꯑꯝꯇ ꯌꯥꯗꯦ ꯍꯥꯏꯒꯨꯝꯁꯨ ꯇꯧꯕꯅꯦ ꯃꯣꯏꯅ
ꯑꯣ ꯆꯥꯕ ꯊꯛꯄ ꯌꯥꯗꯦ ꯍꯥꯏꯁ ꯆꯥꯕ ꯊꯛꯄ ꯐꯥꯎꯗꯕ ꯆꯥꯕ ꯆꯥꯕ ꯊꯛꯄ ꯊꯛꯅꯤꯡꯕ ꯐꯥꯎꯗꯕꯩ꯭ꯔꯥ
ꯅꯠꯇ꯭ꯔꯒ ꯅꯥꯕꯗꯨꯒꯤ ꯆꯥꯕ ꯊꯛꯄ ꯌꯥꯗꯕ꯭ꯔꯥ
ꯅꯥꯕꯗꯨꯒꯤ ꯆꯥꯅꯤꯡꯕ ꯊꯛꯅꯤꯡꯕ ꯑꯝꯇ ꯐꯥꯎꯗꯕ ꯑꯃ ꯂꯩꯔꯦꯗꯅ
ꯎꯝ
ꯑꯗꯨꯏ ꯃꯊꯛꯇ ꯑꯃꯨꯛ ꯀꯩꯅꯣꯃꯨꯛ ꯍꯥꯏꯇꯥꯔꯦ ꯆꯥꯕ ꯀꯩ ꯏꯁꯤꯡꯗꯩ ꯀꯩꯗꯩꯕꯨ ꯂꯣꯏ ꯈꯥꯏ ꯍꯥꯏꯕꯅꯦꯕ
ꯑꯣ ꯃꯥꯒꯤ ꯌꯥꯕ ꯌꯥꯗꯕ ꯂꯩꯕꯗꯣ
ꯑꯥ
ꯑꯣ ꯕ꯭ꯔꯥꯅꯤꯅꯦ
ꯑꯁ ꯃꫭꯏ
ꯑꯗꯨꯅ ꯇꯥꯛꯄꯩ ꯅꯨꯡꯉꯥꯏꯕ ꯊꯕꯛꯇꯤ ꯅꯠꯇꯦꯕ
ꯅꯨꯡꯉꯥꯏꯕ ꯊꯕꯛꯄꯨꯗꯤ ꯅꯠꯇꯦ ꯑꯗꯨꯁꯨ ꯑꯦ ꯁꯨꯃꯥꯏ ꯅꯥꯔꯗꯤ ꯁꯨꯃꯥꯏꯅ ꯇꯧꯕꯅꯤ ꯀꯣꯛ ꯀꯥꯏ ꯂꯩꯗꯅ
ꯎꯝ꯫
ꯑꯗꯨꯃꯥꯏ ꯈꯪꯅꯤꯡꯕ ꯍꯥꯏ ꯇꯥꯔꯦ ꯈꯪꯅꯤꯡꯗꫭ ꯅꯪꯕꯨ
ꯍꯣꯏꯅꯦ ꯑꯗꯨꯕꯨꯗꯤ ꯍꯣꯏꯅꯦ ꯉꯁꯥꯏꯒꯤ ꯑꯃꯨꯛꯇꯪ ꯄꫭꯛꯄ ꯃꯄꫭꯛꯅꯤꯅꯦ ꯑꯦꯛꯁꯄꯤꯔꯤꯌꯦꯟꯁ ꯑꯃꯛꯇꯪ ꯇꯧꯔꯝꯃꯒ ꯎꯝ
ꯌꯦꯡꯕ ꯌꯥꯕꯅꯤ
ꯎꯝ ꯃꯥꯅꯦ ꯑꯃꯨꯛꯇꯪ ꯌꯦꯡꯊꯣꯛꯁꯦ ꯍꯥꯏꯕ꯭ꯔꯣ
ꯑꯗꯨꯗꯤ ꯀꯥꯡ ꯀꯥꯡ ꯈꯔ ꯌꯥꯝ ꯂꯩꯕ ꯃꯐꯝꯗ ꯆꯪꯕ ꯇꯥꯕꯅꯦ꯫
ꯀꯥꯡ ꯈꯔꯥ ꯂꯣꯏꯔꯒ ꯂꯩ ꯃꯐꯝꯗ ꯅꯠꯇꯦ ꯑꯩꯈꫭꯏ ꯂꯣꯛꯑꯗꯕꯃꯤ
ꯂꯣꯛꯄ ꯍꯥꯏꯕ ꯌꯥꯝ ꯂꯥꯏꯗ ꯀꯩꯅꯣ ꯇꯧꯔꫭꯕ ꯃꯄꯥꯟ ꯍꯥꯏꯐꯦꯠ ꯊꯣꯛꯑꯒ ꯁꯥꯟꯅꯔꯨꯔꯕ ꯕꯣꯜꯒꯨꯝ ꯀꯩꯒꯨꯝꯕ ꯍꯤꯠꯇꯤ ꯐꯖꯅ ꯂꯩꯔꯦ ꯍꯥꯏꯔ ꯀꯥꯟꯗꯁꯨ ꯍꯨꯃꯥꯡꯒꯁꯤ ꯈꯤꯇꯪ ꯆꯣꯜꯍꯜꯂꯒ ꯍꯥꯏꯗꯤ ꯃꯣꯏꯅ ꯍꯥꯎꯖꯕꯤ ꯇꯥꯏꯞꯇꯀꯣ
ꯎꯝ ꯊꯨꯝ ꯊꯨꯝꯒ ꯃꯣꯔꯣꯛꯀ ꯇꯣꯠꯄꯩ ꯃꯇꯥꯡꯗꯣ
ꯑꯥ ꯑꯥ ꯑꯝ ꯌꯦꯟ ꯃꯐꯩ ꯗꯨꯃꯥꯏ ꯐꯖꯅ ꯆꯤꯛꯍꯟꯕ
ꯎꯝ꯫
ꯏꯁ ꯑꯗꯨꯗꯥ ꯃꯣꯏꯅ ꯇꯧꯒꯗꯨꯕꯁꯤ ꯈꯪꯉꯤ
ꯃꯥꯅꯦ ꯑꯗꯨꯗꯤ ꯈꯔꯗꯤ ꯃꯣꯏ ꯃꯍꯥꯎ ꯊꯣꯛꯀꯅꯤꯀꯣ꯫
ꯎꯝ ꯑꯗꯨꯒ ꯀꯥꯡꯅ ꯈ꯭ꯋꯥꯏ ꯅꯨꯡꯉꯥꯏꯇ꯭ꯔꯤꯁꯦ ꯑꯩꯈꯣꯏ ꯋꯥꯔꯛꯇ ꯂꯩꯕ ꯀꯥꯡ ꯃꯆꯥ ꯃꯆꯥꯗꫭ
ꯎꯝ꯫
ꯑꯁ ꯃꯣꯏꯅ ꯆꯤꯛꯄ ꯀꯥꯡ ꯃꯣꯏ ꯈꯨꯖꯤꯛꯁꯤ ꯅꯥꯕꯁꯤꯗꯤ ꯅꯥꯕ ꯍꯥꯏꯗꯤ ꯍꯪꯒꯔꯖꯒ꯭ꯔꯒꯣ ꯍꯥꯏꯗꯤ ꯄꯤꯛꯇꯨꯛ ꯄꯤꯑꯒ ꯑꯇꯣꯞꯄ ꯀꯥꯡ ꯆꯤꯛꯄꯗꯤ ꯀꯩꯅꯣ ꯇꯧꯗꯦꯕ ꯑꯩꯈꯣꯏ ꯁꯝ ꯍꯥꯏꯔ ꯀꯥꯟꯗ ꯁꯤꯔꯤꯟ ꯊꯤꯟꯕ ꯍꯩꯕ ꯍꯩꯇꯕ ꯀꯥꯡꯗꯁꯨ
ꯎꯝ ꯎꯝ꯫
ꯑꯩꯈꯣꯏ ꯁꯨꯝ ꯅꯣꯔꯃꯦꯜ ꯑꯣꯏꯅ ꯁꯨꯝ ꯂꯩꯀꯥꯟꯗ ꯆꯤꯛꯏ ꯃꯈꯩꯁꯤꯗꯤ ꯑꯗꯨꯝ ꯆꯤꯛꯑꯁꯨ ꯌꯥꯝ ꯀꯟꯅ ꯅꯥꯕ ꯑꯣꯏꯗꯦꯕ ꯑꯗꯣ ꯍꯥꯏꯒꯠꯆꯕꯗꯤ ꯍꯥꯏꯒꯠꯆꯔꯤꯀꯣ ꯑꯗꯨ ꯀꯩꯅ ꯈꯪꯕ ꯋꯥꯅꯦꯕ
ꯎꯝ꯫
ꯑꯗꯨꯗ ꯑꯥ ꯋꯥꯔꯛꯇ ꯀꯩꯗ ꯂꯩꯕꯁꯦ ꯃꯣꯏꯅ ꯑꯃꯨꯛ ꯀꯥꯡꯁꯨ ꯃꯁꯛꯁꯤ ꯀꯩꯅꯣ ꯇꯧꯕꯅꯤ ꯈꯤꯇꯪ ꯄꯤꯛꯂꯞ ꯇꯧꯔꯒ
ꯎꯝ ꯍꯣꯏꯅꯦ ꯃꯣꯏꯅ ꯋꯥꯜ ꯋꯥꯜ ꯀꯥꯡꯉꯨꯅꯤꯅꯦ ꯃꯣꯏꯅ ꯑꯃꯨꯛ
ꯑ ꯃꯣꯏꯗꯤ ꯅꯥꯏꯕ ꯀꯥꯡ ꯃꯣꯏꯅ ꯆꯤꯛ
ꯎꯝ꯫ ꯍꯣꯏꯅꯦ ꯀꯥꯡꯗꯨꯖꯨ ꯑꯩꯈꯣꯏ ꯌꯨꯝꯒꯤ ꯀꯥꯡ ꯑꯗꯒꯤ ꯃꯄꯥꯟꯒꯤ ꯀꯥꯡꯅ ꯂꯩꯕꯅꯤꯅꯀꯣ
ꯁꯣꯔ ꯂꯩꯕꯅꯤꯅ
ꯑꯩꯈꯣꯏꯒꯤ ꯋꯥꯠ ꯑꯦ ꯀꯩꯅꯣ ꯁꯥꯗꯖꯨ ꯋꯥꯏꯜ ꯑꯦꯅꯤꯃꯦꯜ ꯍꯥꯏꯕꯒ ꯗꯣꯃꯦꯁꯇꯤꯛ ꯑꯦꯅꯤꯃꯦꯜ ꯍꯥꯏꯕ ꯑꯗꯨꯃꯥꯏꯅ
ꯎꯝ ꯑꯗꯨꯃꯥꯏꯅ ꯂꯩꯕꯅꯤꯅ ꯈꯨꯖꯤꯛ ꯂꯥꯛꯁꯤꯛꯇꯤ ꯈꯦꯠꯅꯩꯕ ꯃꯤꯔꯛ ꯃꯤꯔꯛ ꯇꯤꯜꯂꯛꯇꯕꯒꯤꯀꯣ ꯃꯣꯏꯁꯦ
ꯇꯤꯔꯛꯇꯕꯒꯤ ꯑꯩꯈꯣꯏꯒꯤ ꯑꯩꯈꯣꯏ ꯊꯤ ꯋꯥꯏꯜ ꯇꯥꯕꯤꯗꯣ
ꯑꯗꯨꯃꯥꯏꯅ ꯇꯥꯔꯒ ꯃꯣꯏ ꯆꯤꯛꯂꯛꯄꯁꯦ ꯅꯥꯔꯅꯤꯗꯣ ꯍꯥꯒꯠꯆꯕ ꯈꯣꯠꯂꯖꯁꯤꯁꯨ ꯈꯣꯠꯂꯤ ꯃꯩ ꯅꯨꯡꯉꯥꯏꯕꯒꯤ ꯈꯨꯠꯋꯣꯠ ꯑꯃ ꯂꯩꯕꯅꯦꯕ
ꯑꯣ ꯅꯤꯁꯥ ꯅꯤꯁꯥꯒꯤ ꯇꯥꯏꯞꯇꯥ
ꯍꯣꯏ ꯑꯗꯨꯃꯥꯏꯅ ꯇꯧꯕꯅꯦ ꯃꯣꯏꯗꯣ ꯑꯁ ꯆꯤꯗꯤ ꯆꯤꯡꯗꯦ ꯍꯥꯏꯗꯤ ꯑꯗꯨ ꯈꯪꯗꯦꯗ ꯀꯔꯤ ꯍꯥꯏꯗꯣꯏ ꯗꯦꯡꯒꯤ ꯅꯥꯕ ꯍꯥꯏꯖꯤ ꯃꯣꯏ ꯀꯔꯤ ꯑꯋꯥꯊꯕꯤꯒꯤ ꯀꯩ ꯍꯥꯏꯒ꯭ꯔꯦ ꯃꯅꯥꯗꯣ
ꯃꯥꯅꯥ ꯎꯝ
ꯃꯅꯥꯗꯣ ꯁꯨꯔꯒ ꯀꯩ ꯇꯧꯔꯒ ꯃꯍꯤꯗꯣ ꯊꯛꯄ ꯐꯩꯒꯅ ꯑꯗꯨꯃꯥꯏꯅ ꯍꯥꯏꯕꯅꯦꯕ ꯗꯦꯡꯒꯤ ꯅꯕ ꯃꯇꯝꯗꯣ ꯑꯗꯣ ꯇꯪ ꯍꯥꯏꯗꯤ ꯃꯌꯥꯝꯅ ꯍꯥꯏꯅꯩꯗꯣ ꯀꯌꯥꯝꯃꯨꯛ ꯆꯨꯝꯕꯖꯥ ꯑꯥ ꯆꯨꯝ ꯆꯨꯝꯒꯦ ꯆꯨꯝꯗꯒꯦꯗꯣ ꯑꯃꯨꯛꯇꯪ ꯑꯦꯛꯁꯄꯦꯔꯤꯃꯦꯟꯗꯨ ꯇꯧꯊꯣꯛꯄꯗꯤ ꯌꯥꯕꯅꯤ
ꯍꯣꯏꯅꯦ ꯏꯁꯥꯅ ꯈꯣꯡꯉꯒ ꯈꯪꯉꯤ ꯍꯥꯏꯕ ꯑꯃ ꯂꯩꯕꯅꯤꯅ ꯃꯩꯇꯩꯒꯤ ꯄꯥꯎꯔꯧꯗ
ꯎꯝꯈꯣꯡꯗ꯭ꯔꯤꯉꯩꯗꯤ ꯈꯪꯉꯔꯣꯏꯕ ꯑꯗꯩꯗꯤ ꯍꯧꯖꯤꯛ ꯑꯩꯈꯣꯏꯅ ꯇꯨꯝꯃꯤꯁꯤ ꯑꯩ ꯍꯧꯖꯤꯛ ꯀꯩꯅꯣꯗ ꯂꯩꯔꯤꯁꯦ ꯑꯥ ꯇꯥ ꯈꯟꯕꯤꯕ ꯖꯥꯠ ꯅꯠꯇꯦ ꯑꯗꯨꯝ ꯊꯥꯔꯛꯄꯅꯤꯗꯅ ꯑꯝꯇꯪꯗꯤ ꯇꯧꯍꯜꯂꯒꯦ
ꯅꯪꯒꯤ ꯃꯐꯝꯗꯨꯅꯒꯗꯤ ꯃꯤꯒꯤ ꯃꯩꯅꯤꯗꯣ
ꯎꯝ ꯑꯗꯨ ꯀꯥꯡꯖꯨ ꯆꯤꯛꯄ ꯍꯥꯏꯁꯤ ꯅꯨꯡꯗꯥꯡꯋꯥꯏꯔꯝ ꯀꯩꯀꯩ ꯈꯔ ꯆꯤꯛꯑꯦꯕ ꯑꯗꯩꯗꯤ ꯀꯥꯥꯖꯤ ꯐꯦꯟ ꯅꯨꯡ ꯈꯥꯖꯤꯜꯂꯒ ꯑꯥ ꯊꯣꯡꯅꯥꯎ ꯑꯗꯨꯝ ꯍꯥꯡꯗꯣꯛꯒ ꯊꯝꯕꯗꯣ ꯀꯩꯁꯨꯝ ꯀꯥꯡ ꯄꯥꯛꯅ ꯆꯪꯉꯛꯇꯦꯕ ꯇꯨꯝꯃꯝꯗꯥꯏꯒꯤꯗ ꯊꯣꯡꯅꯥꯎꯁꯤ ꯐꯖꯟ ꯂꯣꯟꯖꯤꯜꯂꯝꯒ ꯐꯦꯟꯁꯨ ꯌꯥꯝ ꯂꯩꯗꯔꯒ ꯊꯥꯔꯝꯕꯀꯣ ꯀꯩꯁꯨꯝ ꯆꯤꯛꯇꯦꯕ ꯅꯨꯉꯥꯏꯔ ꯑꯗꯨ ꯅꯣꯏꯗꯤ ꯍꯧꯖꯤꯛ ꯅꯨꯡꯊꯤꯟꯗꯐꯥꯎ ꯗ ꯐꯩꯖꯨꯞ ꯁꯨꯞꯆꯤꯜꯂꯒ ꯇꯨꯝꯃꯤꯅꯤ ꯌꯦꯡꯉꯨꯅꯦ
ꯑꯥ ꯏꯁ ꯍꯤꯞꯄꯤꯅꯤ ꯑꯩꯗꯤ ꯐꯩꯖꯨꯞ ꯁꯨꯞꯆꯤꯜꯂꯒ ꯍꯦꯞꯄꯤ ꯅꯦ ꯑꯩ
ꯑꯩꯈꯣꯏ ꯅꯣꯡꯉꯥꯅꯩ ꯅꯨꯃꯤꯠ ꯇꯥꯕꯥꯎ ꯐꯦꯟꯖꯦ ꯑꯗꯨꯝ ꯊꯥ ꯂꯩꯕ ꯁꯤꯕꯥꯎꯗ ꯁꯝ ꯑꯣꯏ ꯁꯥꯃꯟꯗꯅ ꯅꯣꯡꯃꯗ ꯑꯅꯤꯔꯛ ꯉꯔꯥꯡꯒ ꯇꯨꯝꯃꯝꯗꯥꯏꯗ ꯂꯨꯖꯔꯒꯅꯤ ꯄꯨꯡ ꯕꯥꯔꯣ ꯃꯈꯥꯏ ꯑꯃ ꯇꯥꯔꯒ ꯂꯨꯖꯔꯤꯝ
ꯏꯃꯩꯃꯥ ꯑꯣ ꯑꯥ ꯁꯥꯕꯗꯨꯅ
ꯎꯝ ꯑꯗꯒꯤ ꯑꯌꯨꯛ ꯉꯥꯟꯇꯥ ꯂꯨꯖꯔꯁꯨ ꯌꯥꯗꯦꯕ
ꯎꯝ
ꯑꯌꯨꯛ ꯉꯟꯇꯥꯥ ꯂꯨꯖꯔꯨꯅꯤ ꯑꯗꯒꯤ ꯊꯕꯛ ꯆꯠꯄ ꯆꯠꯇꯕ ꯑꯗꯨꯝ ꯌꯨꯝꯗ ꯂꯩꯔꯖꯨ ꯍꯨꯃꯥꯡꯖꯦ ꯑꯔ ꯇꯥꯕꯅꯤꯅꯅꯦ ꯑꯃꯃꯨꯀꯥ ꯍꯜꯂ ꯅꯨꯡꯗꯥꯡꯗ ꯂꯨꯖꯗꯕ ꯁꯨꯡꯌꯥ ꯌꯥꯗꯦꯕ
ꯃꯥꯅꯦ ꯍꯛꯆꯥꯡꯗꯣ ꯐ꯭ꯔꯦꯁ ꯑꯣꯏꯗꯗꯤ ꯎꯝ ꯂꯦꯡ ꯇꯨꯝꯕ ꯌꯥꯔꯣꯏꯗꯨꯅꯦ ꯑꯃꯨꯛ
ꯑꯗꯒꯤ ꯍꯧꯖꯤꯛꯁꯦ ꯑꯩꯈꯣꯏ ꯑꯥ ꯀꯥꯅꯣꯁꯦ ꯑ ꯏꯁꯤꯡ ꯈꯔ ꯋꯥꯏꯌꯦꯕ ꯑꯩꯈꯣꯏꯅ ꯂꯩꯔꯤ ꯃꯐꯝꯁꯦ ꯏꯁꯤꯡ ꯋꯥꯕꯅꯤꯅ ꯅꯣꯡꯃꯒꯤ ꯍꯥꯏꯇꯥꯔꯦ ꯑꯗꯨꯝ ꯑꯌꯨꯛꯇ ꯈꯔ ꯊꯥꯔꯒ ꯅꯨꯡꯗꯥꯡꯗ ꯈꯔ ꯊꯥꯔꯒ ꯑꯗꯨꯃꯥꯏꯅ ꯇꯧꯋꯦꯕ ꯅꯨꯡꯊꯤꯜ ꯃꯇꯝꯁꯦ ꯄꯥꯛꯅꯁꯨ ꯐꯪꯗꯦꯕ
ꯎꯝ
ꯂꯨꯖꯕꯁꯤ ꯑꯌꯨꯛꯇꯗꯤ ꯂꯨꯖꯗ꯭ꯔꯦ ꯅꯨꯡꯗꯥꯡꯗ ꯑꯌꯥꯝꯕꯅ ꯂꯣꯏ ꯂꯨꯖꯩ ꯍꯥꯏꯗꯤ ꯈꯤꯇꯪ ꯏꯪꯊꯔꯦꯗꯅ ꯅꯨꯡꯗꯥꯡ ꯅꯨꯡꯁꯥꯗꯤ ꯁꯥꯗ꯭ꯔꯒꯁꯨ ꯑ ꯃꯣꯏ ꯁꯤꯒꯤ ꯆꯦꯛꯀꯤ ꯃꯅꯤꯟ ꯍꯥꯏꯇꯥꯔꯦ
ꯎꯝ
ꯅꯨꯡꯊꯤꯟꯗꯗꯤ ꯈꯔ ꯏꯪꯖꯩꯗꯅ
ꯏꯪꯖꯩ ꯏꯪꯖꯩ ꯅꯨꯡꯗꯥꯡꯗ ꯁꯥꯕꯩ ꯋꯥꯅꯤ
ꯅꯨꯡꯗꯥꯡꯗ ꯂꯣꯏ ꯐꯨꯗꯣꯔꯛꯄꯅꯤꯅꯅꯦ
ꯎꯝ
ꯑꯗꯨꯖꯥꯔꯁꯨ ꯆꯞ ꯃꯥꯅꯩ ꯅꯣꯡꯃꯩ ꯂꯨꯖꯧꯍꯧꯗ꯭ꯔꯗꯤ ꯂꯩꯕ ꯁꯨꯛꯉꯝ ꯉꯝꯗ꯭ꯔꯦ
ꯑꯣ ꯃꯥꯅꯤ ꯉꯝꯃꯣꯏ ꯑꯗꯨꯗꯤ ꯎꯝ ꯏꯔꯨꯖꯕꯅ ꯉꯁꯥꯏꯒꯤ ꯄ꯭ꯔꯥꯏꯌꯣꯔꯤꯇꯤꯅꯦꯕ
ꯎꯝ
ꯎꯝ ꯃꯗꯨ ꯃꯦꯟ ꯇꯩ ꯇꯥꯔꯦ ꯃꯗꯨ ꯌꯥꯝ ꯃꯔꯨ ꯑꯣꯏꯕ ꯇꯥꯔꯦ ꯃꯗꯨ
ꯎꯝ ꯃꯥꯅꯤ
ꯎꯝ ꯂꯨꯖꯒꯗꯝ ꯂꯨꯖꯒꯗꯝꯕꯅꯤ ꯐ꯭ꯔꯦꯁꯇ ꯂꯩꯒꯗꯝꯅꯤ ꯑꯗꯨꯅꯦꯃꯤ ꯇꯧꯔꯤꯁꯦ ꯑꯁ ꯑꯩꯁꯨ ꯁꯣꯝ ꯅꯥꯀꯟꯗ ꯇꯨꯝꯕꯁꯤꯅꯦ ꯃꯤ ꯍꯟꯇꯛ ꯃꯔꯛꯁꯦ ꯌꯥꯝ ꯀꯥꯏꯔꯤꯁꯦ
ꯎꯝ
ꯑꯍꯤꯡꯁꯦ ꯇꯨꯝꯕ ꯌꯥꯗꯦꯕ
ꯎꯝ
ꯀꯩꯅꯣꯁꯤꯅ ꯀꯥꯡꯁꯤꯅ ꯍꯦꯛꯇ ꯉꯣꯡ ꯉꯣꯡ ꯉꯣ ꯉꯨꯅ
ꯎꯝ
ꯌꯥꯝ ꯋꯥꯏꯑꯦꯕ ꯇꯨꯝꯅꯕ ꯍꯣꯠꯅꯕ ꯑꯗꯒꯤ ꯉꯁꯥꯏꯒꯤ ꯑꯌꯨꯛ ꯉꯟꯇꯥ ꯍꯧꯒꯠꯂꯒ ꯀ꯭ꯂꯥꯁ ꯌꯥꯎꯒꯗꯕꯗꯨꯅ ꯑꯍꯤꯡꯗꯨꯗꯤ ꯇꯨꯝꯗ꯭ꯔꯦꯗꯣ
ꯎꯝ
ꯐꯖꯅꯥ ꯀꯥꯥꯟꯒꯗꯣ ꯌꯦꯠꯇꯅ
ꯎꯝ
ꯑꯗꯨꯗꯤ ꯀ꯭ꯂꯥꯁ ꯌꯥꯎꯕ ꯃꯇꯝꯗꯗꯤ ꯋꯥꯔꯦ
ꯎꯝ
ꯑꯗꯨ ꯅꯦꯝꯃꯦ ꯑꯗꯨꯅ ꯑꯋꯥꯕꯁꯤꯅꯦꯃꯤ ꯈꯥꯡꯉꯤꯁꯦ ꯍꯧꯖꯤꯛ ꯑꯗꯒꯤ ꯀꯩꯅꯣꯁꯤꯁꯨ ꯑꯈꯣꯏꯒꯤꯗꯤ ꯑ ꯒꯨꯗ ꯅꯥꯏꯠ ꯊꯥꯕ ꯈꯣꯠꯄ ꯇꯧꯕꯗꯨꯁꯨ ꯉꯁꯥꯏ ꯂꯩꯗꯅ ꯑꯃꯨꯛ ꯍꯧꯒꯠꯅꯕ ꯈꯣꯠꯅꯕ ꯇꯧꯋꯤꯗꯅ ꯑꯃꯨꯛ ꯊꯥ ꯊꯝꯃꯨꯁꯨ ꯌꯥ ꯊꯥ ꯊꯝꯕꯩ ꯑꯃꯨꯛ ꯃꯥꯡꯉꯦ ꯅꯠꯇ꯭ꯔꯥ
ꯍꯣꯏꯅꯦ ꯍꯩꯅꯗꯦꯗ ꯑꯩꯗꯤ ꯊꯥ ꯍꯥꯏꯗꯤ
ꯁꯣꯛꯏꯅ ꯍꯛꯆꯥꯡ ꯁꯣꯛꯏꯅ ꯒꯨꯗꯅꯥꯏꯠꯇꯤ
ꯃꯥꯒꯤ ꯃꯅꯝꯁꯤ ꯑꯩꯉꯣꯟꯗ ꯌꯥꯝ ꯍꯥꯏꯗꯤ ꯌꯥꯝ ꯆꯥꯟꯅꯖꯗꯕ ꯍꯥꯏꯇꯥꯔꯦ
ꯎꯝ
ꯈꯤꯇꯪ ꯅꯝꯕꯒ ꯏꯁꯥꯁꯤꯗ ꯌꯥꯝ ꯀꯣꯛ ꯆꯤꯛꯑꯒ ꯀꯩꯗꯧꯔꯒ ꯇꯧꯋꯦꯕ ꯎ ꯑꯗꯨꯅ ꯑꯩ ꯊꯥꯔꯅꯤ ꯑꯗꯩ ꯐꯦꯟꯁꯤ ꯀꯟꯅ ꯑꯃꯨꯛ ꯊꯥꯕ ꯂꯣꯏ ꯍꯣꯡꯗꯣꯛꯅꯕ ꯅꯝ ꯃꯈꯩꯁꯦ
ꯑꯝ
ꯑꯗꯨꯒ ꯑꯃꯨꯛ ꯊꯣꯡꯅꯥꯎ ꯀꯩꯀꯥ ꯂꯣꯏ ꯊꯤꯡꯖꯤꯜꯂꯒ ꯑꯃꯨꯛ ꯇꯨꯝ ꯑꯗꯨꯃꯥꯏꯅ ꯇꯧꯕꯅ ꯅꯨꯡꯉꯥꯏ
ꯎꯝ
ꯊꯥꯖꯤꯜꯂꯕ ꯇꯨꯝꯕꯗꯨꯗꯤ ꯁꯨꯡꯉꯝ ꯉꯝꯗ꯭ꯔꯦ ꯍꯥꯏꯗꯤ ꯑꯗꯨꯗꯤ ꯀꯥꯡꯅ ꯍꯧꯕ ꯍꯧꯂꯛꯑꯔꯣꯏ ꯃꯅꯥꯝꯗꯨꯅ ꯑꯩꯁꯨ ꯑꯗꯨꯝ ꯍꯧꯗꯣꯛꯂꯛꯑꯅꯦꯕ
ꯑꯥ
ꯃꯅꯝꯁꯦ ꯑꯩꯉꯣꯟꯗ ꯁꯨꯡꯆꯥꯟꯅ ꯆꯥꯟꯅꯗꯦꯕ ꯃꯥꯏ ꯀꯨꯠꯅꯥꯏꯁꯦ
ꯒꯤ ꯃꯅꯥꯝꯁꯦ
ꯎꯝ ꯑꯗꯨ ꯅꯠꯇꯕꯤꯗ ꯃꯣꯏ ꯑꯃ ꯀꯩꯅꯣ ꯂꯩꯇ꯭ꯔꯣ
ꯐꯩ
ꯀꯣꯏꯜ ꯅꯠꯇꯕꯤ ꯑꯩꯈꯣꯏ ꯃꯍꯤꯒꯨꯝꯕ ꯂꯩꯇ꯭ꯔꯥ
ꯑꯥ ꯂꯩ ꯂꯩ
ꯏꯂꯦꯛꯇ꯭ꯔꯤꯛꯀꯤ ꯑꯗꯨꯝꯕꯅ ꯈꯔ ꯐꯩ ꯍꯥꯏꯗꯤ ꯃꯅꯥꯝ ꯀꯩꯀꯥ ꯑꯗꯨꯅ ꯅꯝꯊꯤꯕ ꯑꯣꯏꯗꯦꯕ ꯀꯨꯏꯅ ꯊꯥꯖꯤꯜꯂꯒꯗꯤ ꯏꯁꯥꯗ ꯍꯣꯟꯁꯤꯜꯂꯕꯅꯤꯅ ꯑꯩꯈꯣꯏꯁꯨ ꯉꯥꯎꯈꯠꯂꯥꯛꯄ ꯌꯥꯎꯋꯦꯕ
ꯃꯥꯅꯦ ꯃꯥꯅꯦ ꯑꯗꯣ ꯑꯃꯗꯨꯗꯤ ꯑꯩꯈꯣꯏꯒꯤ ꯀꯩꯅꯣꯗꯨꯗꯤ ꯑꯩꯈꯣꯏ ꯖꯦꯛ ꯊꯤꯜꯂ ꯊꯥꯕꯤꯗꯣ
ꯎꯝ
ꯃꯣꯏ ꯃꯍꯤ ꯌꯥꯎꯖꯕꯤꯗꯨ ꯃꯅꯨꯡꯗ
ꯑꯥ
ꯃꯣꯏꯗꯤ ꯃꯅꯝꯒ ꯅꯝꯗꯕꯅꯤꯍꯦ
ꯑꯦ ꯃꯅꯝ ꯅꯝꯗꯦ ꯍꯥꯏꯁꯤꯁꯨ ꯈꯪꯗꯦ ꯑꯩꯈꯣꯏ ꯃꯅꯝꯁꯦ ꯍꯦꯛꯇ ꯅꯥꯇꯣꯟꯁꯤ ꯍꯦꯛꯇ ꯐꯥꯎꯒꯜꯂꯦꯕ
ꯎꯝ ꯅꯠꯇꯦ ꯑꯗꯨꯗꯤ ꯑꯗꯨꯗꯤ ꯃꯣꯏ ꯃꯣꯏꯗꯨꯗꯤ ꯉꯁꯥꯏꯒꯤ ꯂꯩꯗꯅ ꯃꯅꯝꯒ ꯅꯝꯗꯕꯅꯦ ꯃꯤꯟꯁ ꯉꯁꯥꯏꯒꯤ ꯑꯩꯈꯣꯏꯒꯤ ꯒꯨꯠ ꯅꯥꯏꯠ ꯊꯥꯕꯗꯣ
ꯎꯝ
ꯑꯗꯨꯒ ꯒꯨꯠ ꯅꯥꯢꯠ ꯊꯥꯕꯗꯤ ꯑꯩꯈꯣꯏꯒꯤ ꯃꯅꯝ ꯋꯥꯡ ꯋꯥꯡ ꯂꯥꯛꯇ꯭ꯔꯅꯦ
ꯑꯥ
ꯍꯧꯖꯤꯛꯀꯤꯗꯨꯗꯤ ꯊꯥꯔꯤ ꯊꯥꯗꯔꯤꯔ ꯐꯖꯅ ꯈꯪꯗꯝꯅꯦꯕ
ꯑꯝ ꯈꯪꯕꯨꯗꯤ ꯈꯪꯕꯅꯦ
ꯑꯥ ꯑꯗꯨꯅ ꯅꯨꯡꯉꯥꯏꯕꯅꯦꯕ ꯑꯗꯨꯅ ꯑꯃꯨꯛ ꯃꯃꯜ ꯇꯥꯡꯕꯗꯣ
ꯇꯥꯡꯉꯤ ꯇꯥꯡꯉꯤ ꯃꯥꯒꯤ ꯕꯣꯇꯜ ꯑꯃꯗ ꯂꯨꯄꯥ ꯆꯥꯝꯃ ꯃꯌꯥ ꯌꯧꯕꯅꯦ
ꯑꯗꯨꯅꯤ ꯑꯟꯅꯦꯁꯦꯁꯔꯤꯗꯤ ꯅꯪ ꯑꯗꯨꯗꯤ ꯀꯩ ꯍꯥꯏꯅꯤ ꯑꯗꯨ ꯊꯥꯕ ꯇꯥꯔꯗꯤ ꯀꯩꯗꯧꯔꯨꯅꯤ
ꯎꯝ ꯍꯣꯏ ꯑꯗꯨ ꯀꯥꯡꯈꯟ ꯈꯟꯕꯅ ꯈ꯭ꯋꯥꯏꯗꯒꯤ ꯄꯩꯁꯥꯁꯨ ꯁꯦꯚꯤꯡ ꯇꯧꯋꯤ
ꯑꯦ ꯑꯗꯨꯗꯤ ꯃꯩꯅꯤ ꯑꯗꯨꯗꯤ ꯃꯩꯅꯤ
ꯑꯗꯒꯤ ꯑꯩꯈꯣꯏꯒꯤ ꯊꯥꯖꯅꯕꯤꯒꯤ ꯃꯇꯨꯡ ꯏꯟꯅꯁꯨ ꯀꯥꯡꯈꯟ ꯈꯜꯂ ꯇꯨꯝ ꯍꯥꯏꯕꯁꯤꯅ ꯈ꯭ꯋꯥꯏ ꯁꯦꯐꯅꯦ ꯑꯃꯔꯣꯝꯗ
ꯃꯥꯅꯦ ꯃꯥꯅꯦ ꯂꯥꯏ ꯇꯤꯟ ꯀꯥꯡꯁꯨ ꯆꯪꯗꯕ
ꯎꯝ ꯍꯣꯏ ꯁꯦ ꯑꯩꯈꯣꯏ ꯢꯃꯥꯕꯣꯛꯇꯣ ꯌꯧꯔꯛꯑ ꯃꯥꯜꯂꯦ ꯃꯥ ꯐꯣꯟ ꯀꯟꯅ ꯇꯧꯔꯛꯑꯦ
ꯑꯣ ꯍꯣ ꯍꯣ ꯍꯣꯏ ꯊꯣꯛꯑꯣ ꯊꯣꯛꯑꯣ ꯊꯝꯃꯣ ꯊꯥꯝꯃꯣ ꯍꯣꯏ ꯎꯝ